ꯇꯥꯔꯦ ꯇꯥꯔꯦ ꯆꯤꯠꯍꯧꯕꯤ ꯐ‌ꯣꯟ ꯄꯥꯏꯔꯛꯇꯦꯅ
ꯇꯥꯔꯕꯣ
ꯇꯥꯔꯦ ꯇꯥꯔꯦ ꯇꯥꯔꯕ‌ꯣ ꯎꯝ ꯀꯨꯟ ꯁꯨꯔꯕꯣ ꯁꯤꯒ ꯅꯪꯁꯦ ꯑꯃ ꯋꯥꯠꯂꯤꯕꯣ ꯉꯁꯥꯏꯒꯤ ꯋꯥꯔꯤ ꯃꯈꯥ
ꯀꯨꯟꯃꯥꯊꯣꯏ ꯁꯨꯔꯦ ꯕ‌ꯣꯜꯒꯤ ꯋꯥꯔꯤꯔꯣ
ꯑꯣ ꯇ꯭ꯔꯥꯟꯁꯂꯦꯁꯟꯒꯤ ꯂꯥꯛꯑꯕꯟ ꯎꯝ
ꯂꯥꯛꯇꯤꯌꯦ ꯀꯨꯟꯊ꯭ꯔꯥ ꯁꯥꯟꯅꯒꯗꯕꯅꯦ ꯍꯥꯏꯌꯦ
ꯗꯕꯅꯦ ꯍꯥꯏꯌꯦ
ꯂꯥꯛꯇꯤꯌ‌ꯦ ꯀꯨꯟꯊ꯭ꯔꯥ ꯁꯥꯟꯅꯒꯗꯕꯅꯦ ꯍꯥꯏꯌꯦ ꯑꯗꯣ ꯃꯤ ꯑꯃꯗ ꯃꯉꯥꯗꯩ ꯍꯦꯜꯂꯁꯨ ꯀꯩꯁꯨ ꯀꯥꯏꯗꯦ ꯍꯥꯏꯗ
ꯗꯩ ꯍꯦꯜꯂꯁꯨ ꯀꯩꯁꯨ ꯀꯥꯏꯗꯦ ꯍꯥꯏ
ꯌꯥꯔꯦꯁꯦ ꯁꯤꯒꯤ ꯃꯇꯥꯡꯗ ꯋꯥꯔꯤ ꯌꯥꯝ ꯁꯥꯟꯅꯒꯨꯝꯁꯤ ꯑꯃꯨꯛ ꯔꯤꯖꯦꯛ ꯆꯠꯂꯛꯇꯅ
ꯉꯔꯥꯡ ꯅꯣꯏ ꯕꯥꯗꯤ ꯌꯨ ꯊꯛꯄ ꯐꯔꯕꯣ ꯈꯔ
ꯐꯔꯕꫭ ꯈꯔ ꯐꯔꯦ ꯀꯩꯅꯣ ꯒ꯭ꯌꯥꯟ ꯇꯥꯔꯦ ꯀꯩꯅꯣ
ꯒ꯭ꯌꯥꯟꯕꯨ ꯇꯥꯔꯗꯤ ꯐꯩꯅꯦ ꯏꯁ ꯌꯨꯉꯥꯎꯕꯅ ꯇꯥꯔꯛ
ꯄꯅ ꯇꯥꯔꯛꯄ ꯒ꯭ꯌꯥꯟꯁ‌ꯦ ꯀꯥꯟꯅꯗꯦ ꯃꯥ ꯍꯟꯗꯛꯇꯤ ꯈꯔ ꯀꯨꯏꯅ ꯇꯥꯔꯅꯤ ꯃꯁꯥꯗꯣ ꯈꯔ ꯍꯪꯀꯠꯍꯟꯈꯤꯅꯤꯕ
ꯎꯝ ꯑꯗꯨꯒ ꯑꯃꯨꯛ ꯊꯛꯇ‌ꯣꯏꯕ ꯃꯁꯥ ꯈꯤꯇꯪ ꯐꯒꯠꯂꯦ ꯍꯥꯏꯕꯒ
ꯐꯒꯠꯂ‌ꯦ ꯍꯥꯏꯕꯒ ꯌꯦꯁ ꯑꯗꯨ ꯅꯠꯇ꯭ꯔꯗꯤ ꯀꯔꯤ
ꯌꯨꯖꯨ ꯒꯨꯂꯤꯖꯨ ꯆꯞ ꯃꯥꯟꯅꯩꯗ ꯐꯣꯔꯁꯨ ꯑꯦꯗꯤꯛ ꯉꯥꯛꯇꯅꯦꯕ
ꯑꯦꯗꯤꯛ ꯉꯥꯛꯇꯅꯤ ꯀꯩꯅꯣ ꯑꯗꯨꯗ ꯌꯨꯒꯤ ꯂꯥꯏꯅꯥꯖꯤꯅ ꯑꯃꯨꯛ ꯑꯇꯣꯞꯄꯗ ꯁꯟꯇꯣꯛꯇꯦꯗꯅ ꯈꯔ ꯐꯕ ꯍꯥꯏꯔꯒꯅ
ꯐꯣꯔꯗꯨꯁꯨ ꯃꯣꯏ ꯃꯁꯦꯟ ꯀꯥꯞꯅꯕ ꯁꯦꯔꯤꯟꯒꯨꯝꯕꯗꯨ ꯁ‌ꯦꯔꯤꯟꯁꯀꯨꯝꯕꯗꯨ ꯈꯔ ꯀꯩꯅ‌ꯣ ꯇꯧꯔꯗꯤ
ꯑꯗꯨ ꯃꯇꯨ ꯃꯆꯥ ꯃꯇꯨ ꯃꯆꯥꯗꯗꯤ ꯀꯩꯅꯣ ꯇꯧꯋꯤꯗꯅ ꯃꯣꯏꯒꯤꯅ
ꯎꯝ
ꯑꯗꯨꯒꯤ ꯋꯥꯔꯤꯅꯤ ꯑꯦꯗꯤꯛꯁꯟ ꯉꯥꯛꯇꯅꯦ ꯍꯥꯎꯁꯤ ꯑꯦꯗꯤꯛꯁꯟꯁꯤꯁꯨ ꯑꯦꯗꯤ ꯑꯦꯗꯤꯛꯁꯟꯅꯤ ꯀꯩꯅꯣ
ꯑꯗꯨꯅꯦ
ꯀꯔꯤꯅꯣ ꯅꯣꯡꯁꯤꯅ ꯇꯥꯗꯣꯏꯔꯥ ꯇꯥꯔꯣꯏꯗ‌ꯣꯏꯔꯥ ꯈ‌ꯣꯏꯗꯤ ꯃꯊꯪ ꯁꯟꯗꯦꯖꯨ ꯁꯑꯣꯝꯕꯨꯡꯗ‌ꯣ ꯍꯥꯏꯅꯔꯤꯅꯦ ꯀꯃꯥꯏꯟ ꯇꯧꯁꯤꯒꯦ
ꯅꯣꯏꯅ ꯑꯩ ꯂꯧꯕ ꯂꯥꯛꯄ ꯑꯗꯨꯒ ꯆꯠꯂꯨꯕ
ꯅꯪ ꯍꯞꯇꯥ ꯐꯥꯅ ꯂꯩꯒꯤꯗꯣꯏꯔꯣ ꯑꯗꯨꯗ
ꯉꯁꯤ ꯈꯪꯒꯅꯤ
ꯉꯁꯤ ꯈꯪꯒꯅꯤꯌꯦ
ꯎꯝ
ꯍꯣꯏ ꯑꯗꯨꯗꯤ ꯁꯑꯣꯝꯕꯨꯡꯗ ꯆꯠꯄ ꯍꯥꯏꯗꯣ ꯑꯗꯨꯝ ꯌꯥꯕꯨꯗꯤ ꯌꯥꯔꯛꯀꯅꯤꯗ ꯅꯅꯥꯎ ꯅꯨꯄꯤ ꯑꯅꯤ ꯑꯆꯧ ꯑꯆꯧꯕ ꯑꯅꯤ ꯂꯩꯔꯤꯕꯨ ꯀꯩꯗꯧ ꯋꯥꯖꯔꯨꯅꯦꯒꯦ ꯍꯣꯏ ꯒꯥꯔꯤ ꯊꯧꯍꯩꯇ꯭ꯔꯖꯨ ꯅꯠꯇ꯭ꯔꯣ
ꯃꯥꯅꯤ ꯃꯣꯏꯕꯨ ꯍꯩꯅꯅꯕ ꯁꯤꯡꯅꯅꯕ ꯑꯩꯈꯣꯏꯅ ꯈꯠꯅ ꯈꯠꯅꯅ ꯇꯥꯛꯂꯛꯏꯁꯦ
ꯑꯗꯨꯅꯦ ꯍꯣꯏ ꯂꯧꯊꯣꯛ ꯂꯧꯁꯤꯟꯕꯧ ꯀꯥꯟꯅꯗꯗꯤ ꯃꯣꯏ ꯀꯔꯤ ꯀꯥꯟꯅꯔꯤꯒꯦ
ꯎꯝ ꯍꯣ ꯑꯩꯅ ꯇꯥꯔꯗꯤ ꯊꯣꯛꯑꯕ ꯑꯝ ꯉꯥꯡꯉꯛꯑꯅꯤ
ꯑꯥ ꯊꯕꯛꯁꯨꯨ ꯁꯤꯖꯤꯟꯅꯕꯤꯕ ꯁꯥꯅꯦꯁꯨ ꯍꯥꯏꯕꯤꯕꯒ ꯇꯧꯔꯛꯇꯣꯏꯅꯦ
ꯐꯩꯁꯨ ꯑꯝꯇ ꯍꯥꯏꯕꯤꯗꯕꯅ ꯇꯧꯔꯗꯝꯅꯦ
ꯍꯣꯏ
ꯐꯠꯇꯦꯕꯨꯗꯤ ꯍꯥꯏꯕ ꯅꯠꯇꯦ ꯑꯗꯣ ꯈ ꯆꯠꯆꯅꯤꯡꯉꯦ ꯍꯥꯏꯕꯋꯥꯅꯦ ꯎꯍꯨꯝ ꯍꯝꯍꯝꯍꯝꯍꯝꯍꯝ ꯆꯠꯄꯅꯦ ꯍꯥꯏꯔꯗꯤ ꯃꯕꯥꯅꯤ ꯈꯣꯡ ꯍꯥꯟꯅ ꯊꯥꯡꯇꯣꯛꯑ ꯂꯩꯔꯝꯅꯦ
ꯅꯦ ꯑꯁ ꯑꯩꯗꯤ ꯑꯗꯨꯝ ꯆꯠꯂꯣꯒ ꯑꯗꯨꯃꯥꯏꯅ ꯆꯠꯂꯣ ꯍꯥꯏꯗꯤ ꯑꯩꯗꯤ ꯆꯠꯂꯣꯏꯕꯣ ꯑꯩ ꯒꯥꯔꯤ ꯊꯧ ꯍꯩꯔꯁꯨ
ꯅꯪꯕꯨꯗꯤ ꯅꯁꯥꯒꯤ ꯊꯕꯛꯄ ꯃꯤꯉꯣꯟꯗ ꯑꯥ ꯌꯥꯔꯗꯤ ꯄꯩꯈꯥꯕ ꯃꯤ ꯃꯍꯨꯠ ꯆꯠꯂꯣꯅ ꯂꯩꯔꯕ ꯅꯪꯕꯣ
ꯑꯗꯨꯅꯦ ꯑꯁ ꯏꯜꯁ ꯐꯖꯕ ꯑꯃ ꯌꯥꯎꯍꯧꯔꯦ ꯃꯦꯡꯒꯣꯒꯤ ꯑꯦ ꯄꯥꯝꯕꯁꯤ ꯄꯥꯝꯕꯁꯤ ꯄꯥꯝꯕꯁꯤ ꯇꯤꯟꯒ ꯑꯔ ꯇꯥꯒꯩ ꯄꯥꯃꯦ
ꯏꯟꯁꯇꯥꯄꯦꯖ ꯑꯃ ꯂꯩꯕꯅꯦ ꯃꯅꯤꯄꯨꯔꯒꯤ ꯑꯥꯔ ꯑꯦꯁ ꯀꯂꯦꯛ ꯑꯦꯛꯁꯟ ꯍꯥꯏꯕ꯭ꯔꯥ ꯀꯩꯅꯣꯝꯃ ꯑꯗꯨꯗ ꯂꯤꯁꯤꯡ ꯑꯃ ꯆꯅꯤꯄꯥꯥꯟꯗ ꯂꯣꯏꯅ ꯄꯤꯔꯤ ꯍꯥꯏꯕꯅꯤ ꯀꯥꯡꯐꯥꯎꯒꯤ
ꯀꯩꯅꯣꯗꯤ ꯄꯥꯝꯗꯦ ꯍꯥꯏꯕ ꯑꯩꯁꯨ ꯄꯩꯁꯥ ꯄꯥꯏꯗ꯭ꯔꯁꯨ ꯀꯣ ꯅꯀꯂꯤꯁꯦ ꯄꯥꯝꯗꯦ ꯍꯥꯏꯕ
ꯑꯣ ꯈꯪꯗ꯭ꯔꯦ ꯑꯗꯨ ꯌꯧꯔꯛꯑꯗꯤ
ꯀꯒꯤꯅꯣ ꯈꯪꯗꯦꯕ ꯄꯩꯁꯥ ꯄꯥꯏꯗꯣꯏꯁꯨꯅ ꯀꯩꯒꯤꯁꯦ ꯁꯨꯡ ꯄꯝ ꯄꯥꯝꯗꯦꯕ
ꯑꯗꯨꯝ ꯃꯣꯏꯗꯨꯗꯤ ꯐꯖꯕꯅꯤ ꯈꯪꯗꯕꯅꯦꯕ ꯄꯥꯛꯅ
ꯑꯗꯣ ꯈꯪꯗ꯭ꯔꯁꯨ ꯅꯥꯀꯂꯤꯗꯤ ꯅꯥꯀꯂꯤ ꯑꯣꯏꯔꯦꯗꯅ ꯂꯤꯁꯤꯡ ꯑꯃ ꯆꯥꯝꯃꯉꯥꯗ ꯅꯥꯀꯂꯤꯗ ꯂꯩꯗꯣꯏꯕ
ꯑꯃꯛꯒ ꯆꯝꯉꯥ ꯅꯠꯇꯦ ꯏꯕꯦꯝꯃ ꯑꯃꯒ ꯆꯥꯅꯤꯄꯥꯟꯅꯦ ꯂꯩꯍꯧꯔꯤꯗꯣ
ꯏꯁ ꯍꯝ
ꯈꯪꯗꯦ ꯃꯣꯏ ꯗꯣ ꯑꯁ ꯑꯃꯨꯛ ꯑꯃꯨꯛꯁꯨ ꯑꯣꯊꯦꯟꯇꯤꯀꯦꯠꯅꯤ ꯀꯥꯏꯅꯒꯁꯨ ꯌꯥꯝ ꯍꯥꯏꯕꯅꯦ ꯑꯗꯨ ꯑꯣꯏꯔꯁꯨ ꯑꯩꯅꯗꯤ ꯊꯥꯖꯗꯕ ꯍꯥꯏꯇꯥꯔꯦꯅꯦ
ꯑꯣꯏꯔꯝꯃꯣꯏꯍꯦ ꯑꯥꯔ ꯑꯦꯁ ꯏꯁ꯭ꯇꯣꯔꯗꯣ ꯑꯩ ꯈꯪꯉꯦ
ꯆꯣꯒꯗꯤ ꯊꯤꯆꯥꯎꯔꯝꯅꯦ ꯃꯣꯏꯒꯤ
ꯎꯝ
ꯃꯅꯤꯄꯨꯔꯗꯤ ꯅꯥꯛꯀꯂꯤꯗ ꯑꯗꯨꯝ ꯂꯣꯏꯁꯜꯂꯅꯤ ꯖꯥꯔꯥꯒ ꯑꯩꯁꯑꯦꯟꯑꯦꯝꯒꯁꯨ ꯂꯣꯏꯔꯦ ꯀꯩꯅꯣ ꯂꯨꯄꯥ ꯆꯥꯝꯃꯒ ꯄꯤꯈꯠꯂꯛꯑꯦ ꯇꯤ ꯁꯥꯔꯠꯇꯤ
ꯍꯃ ꯍꯃ
ꯑꯗꯨꯒ ꯑꯣꯔꯤꯖꯤꯅꯦꯜ ꯐꯤ ꯌꯥꯝ ꯐꯤꯗꯥ ꯌꯥꯝ ꯅꯨꯡꯉꯥꯏꯕꯗꯨꯅꯤꯀꯣ ꯀꯥꯏꯅ ꯇꯧꯔꯛꯀꯅꯤ
ꯎꯝ ꯑꯣꯔꯤꯖꯤꯅꯦꯜꯅ ꯁꯤꯗꯤ ꯃꯌꯥꯝꯒ ꯃꯥꯟꯅꯗꯕꯅꯤ ꯀꯥꯏꯅꯒꯗꯧꯗꯅ
ꯐꯤꯗꯥ ꯌꯥꯝ ꯅꯨꯡꯉꯥꯏꯕꯗꯨꯅꯤꯀꯣ ꯁꯤꯗꯤ ꯃꯌꯥꯝꯅ ꯌꯣꯟꯅꯔꯤꯁꯤꯒ ꯃꯥꯟꯅꯔꯣꯏ ꯀꯥꯏ ꯍꯥꯏ
ꯈꯪꯗꯦ ꯈꯪꯗꯦ ꯆꯥꯏꯅꯥ ꯈꯔ ꯅꯛꯅꯕꯔꯦ ꯀꯩꯅꯣ ꯆꯥꯏꯅꯥ ꯏꯝꯄꯣꯔꯠ ꯍꯥꯏꯔꯒ ꯂꯣꯏꯔꯦ ꯆꯩꯅꯥꯒꯤ ꯄꯣꯠꯁꯤꯅꯅꯦꯒꯤ ꯐꯖꯕ ꯗꯤꯖꯥꯏꯟ ꯃꯁꯛ ꯐꯖꯕ
ꯎꯝ ꯐꯨꯔꯤ ꯐꯨꯔꯤꯃꯛꯇꯕꯨ ꯑꯣꯏꯔꯣ ꯊꯥꯏꯂꯦꯟ ꯑꯗꯨꯒ ꯆꯩꯅꯥꯗꯒꯤ ꯊꯥꯗꯣꯔꯛꯄꯁꯤꯅ ꯐꯖꯗ꯭ꯔꯣ ꯗꯤꯖꯥꯏꯟꯁꯦ ꯑꯩꯈꯣꯏ ꯍꯣꯏ ꯑꯩꯈꯣꯏꯅ ꯄꯥꯝꯕꯗꯨꯣ ꯑꯣꯏꯌꯦꯕ ꯄꯣꯠꯇꯣ ꯐꯠꯇꯕꯩ ꯋꯥꯅꯦꯕ
ꯑꯁ ꯑꯩ ꯅꯣꯏꯃꯟꯗꯅ ꯐꯤꯔꯣꯟ ꯑꯝꯇ ꯆꯥꯗ꯭ꯔꯦ ꯃꯊꯥ ꯁꯥꯥꯔꯦ ꯑꯩ ꯑꯩ ꯀꯃꯥꯏꯅ ꯍꯟꯊꯍꯟꯒꯗꯕꯅꯣ ꯈꯗꯔꯦ ꯍꯧꯋꯦ ꯃꯥ ꯀꯔꯤꯕ ꯈꯉꯥꯎ ꯐꯣꯔꯃꯦꯟ ꯐꯖ ꯐꯖꯕ ꯌꯥꯎꯍꯧꯋꯦ ꯎꯝ
ꯄꯥꯃꯤꯕꯅꯤ ꯑꯩꯁꯨ
ꯄꯥꯝꯃꯦ ꯏꯁꯀꯠ ꯑꯅꯤ ꯂꯩꯔꯛ ꯑꯦ ꯏꯁꯀꯔꯠ ꯑꯅꯤꯗꯣ ꯑꯃꯗꯨꯕꯨꯗꯤ ꯁꯦꯇꯤꯟꯗꯨꯕꯨꯗꯤ ꯑꯩꯅ ꯍꯥꯟꯅꯗꯩ ꯑꯗꯨꯝ ꯄꯥꯝꯕ ꯑ ꯑꯗꯨꯒ ꯅꯨꯄꯥ ꯗꯨꯀꯥꯟ ꯐꯝꯃꯤ ꯅꯨꯄꯥꯗꯨꯅꯒ ꯀꯧꯁꯜꯂꯛꯑꯦ ꯅꯪꯒꯤꯗꯤ ꯑꯣꯐꯔꯅꯤꯅꯦ ꯀꯥꯏꯅꯒ ꯇꯧꯔꯒ ꯌꯥꯝ ꯄꯤꯔꯛꯇꯣꯏꯒ ꯃꯥꯜꯂꯨꯔꯦ ꯑꯗꯨꯒ ꯃꯌꯥꯝꯗꯗꯤ ꯂꯤꯁꯤꯡ ꯑꯃ ꯆꯅꯤ ꯌꯣꯟꯕꯅꯦ ꯑꯩꯒꯤꯗꯤ ꯆꯇ꯭ꯔꯨꯛ ꯌꯥꯡꯈꯩ
ꯅꯪ ꯀꯩ ꯍꯥꯏꯔꯝꯒꯦ
ꯑꯁ ꯍꯣꯡꯗꯔꯀꯥꯟꯗ ꯑꯣꯏꯅ ꯂꯥꯛꯑꯒꯦꯗꯅ ꯅꯪꯒꯤꯖꯤꯗꯤꯅ ꯍꯥꯏꯔꯝ__
ꯃꯥꯅ ꯍꯦꯟꯖꯤꯟꯕ ꯌꯥꯗꯧ
ꯗꯨꯅꯤ ꯑꯗꯨꯒ ꯑꯃ ꯏꯁꯇꯣꯔ ꯑꯃꯗꯁꯨ ꯆꯪꯉꯦ ꯑꯗꯨꯒ ꯃꯥꯒꯤ ꯀꯔꯤ ꯑ ꯏꯁ ꯀꯔꯤ ꯁꯦ ꯇꯤꯟꯗꯣ ꯑꯗꯨꯝ ꯃꯃꯥꯡꯗ ꯑꯩꯈꯣꯏꯒꯩ ꯆꯠꯂꯒ ꯍꯪꯕ ꯇꯥꯁꯨ ꯑꯗꯨꯝ ꯆꯧꯉꯥ ꯌꯥꯡꯈꯩ ꯍꯥꯏꯔꯒ
ꯍꯥꯏꯔꯒ ꯑꯗꯨꯝ ꯌꯥꯅꯗꯕꯤꯗ ꯍꯜꯂꯛꯈꯤꯕꯅꯦꯕ
ꯆꯥꯇ꯭ꯔꯨꯛ ꯄꯤꯌꯣꯅ ꯑꯗꯨꯝ ꯇꯧ ꯂꯩꯔꯦꯅꯦ ꯆꯥꯇ꯭ꯔꯨꯛ ꯄꯤꯌꯨ ꯑꯥ ꯆꯥꯇ꯭ꯔꯨꯛꯇꯒꯤ ꯀꯨꯟ ꯇꯥꯒꯦ ꯀꯥꯏꯅ ꯇꯧꯔꯒ ꯑꯗꯗꯤ ꯑꯩꯁꯨ
ꯑꯩꯅ ꯆꯧꯉꯥ ꯄꯤꯁꯟꯕ ꯂꯧꯔꯔꯣꯏ ꯀꯥꯏꯅꯒ ꯀꯩꯅꯣ ꯇꯧꯔꯛꯏꯅꯦ ꯄꯤꯊꯣꯔꯛꯇꯅꯒ ꯇꯧꯋꯦ
ꯑꯗꯨꯗ ꯑꯩꯅ ꯂꯧꯗꯔ ꯇꯣꯛꯑꯣꯅ ꯍꯥꯏꯔ ꯄꯩꯁꯥꯗꯣ ꯊꯣꯛꯑ ꯂꯥꯛꯄ ꯑꯗꯣ ꯀꯧꯁꯜꯂꯛꯑꯦ ꯂꯨꯄꯥ ꯀꯨꯟꯗꯗꯤ ꯍꯥꯞꯄꯤꯔꯝꯃꯣ ꯀꯥꯏ ꯇꯧꯔꯦ ꯂꯨꯄꯥ ꯀꯨꯟ ꯍꯥꯞꯄꯥꯝꯃꯒꯥ ꯆꯧꯉꯥꯒꯥ ꯀꯨꯟꯗ ꯂꯧꯕ ꯂꯥꯛꯑꯦ ꯑꯗꯨꯒ ꯅꯪ ꯉꯁꯤꯗꯩꯗꯤ ꯂꯤꯛꯄ ꯈꯔ ꯐꯔꯣꯀꯣꯌꯦ ꯑꯩꯅ ꯄꯩꯁꯥꯗꯣ ꯄꯥꯏꯔꯗꯤ ꯑꯩꯁꯨ ꯀꯥꯏꯗꯩ ꯂꯤꯛꯇꯣꯏꯅꯣ ꯄꯩꯁꯥꯗꯣ ꯄꯥꯏꯗꯕꯅꯤ ꯂꯤꯛꯏꯖꯦ ꯍꯥꯏꯕ
ꯆꯧꯉꯥ ꯌꯥꯡꯈꯩꯗꯨꯗ ꯌꯥꯖꯔꯝꯃꯗꯤꯅ ꯈꯜꯂꯝꯃꯥꯅꯤ
ꯍꯣꯏ
ꯈꯪꯗꯦ ꯑꯩ ꯄꯣꯠ ꯂꯩꯕꯁꯦ ꯍꯩꯇꯦꯕ ꯃꯃꯟ ꯉꯥꯡꯅꯕꯁꯦ ꯍꯦꯛꯇ ꯍꯩꯇꯦꯕ
ꯆꯠꯂꯨꯁꯤꯔꯣ ꯃꯊꯪ ꯁꯟꯗꯦꯗ
ꯆꯠꯂ ꯑꯩ ꯗ꯭ꯔꯦꯁ ꯑꯆꯥꯥꯕ ꯀꯩꯁꯨ ꯐꯪꯉꯣꯏ ꯑꯩ ꯇꯜꯂꯦ ꯌꯥꯝꯅ ꯕꯖꯥꯔꯒ ꯑꯝ ꯆꯠꯅꯤꯡꯗꯦ ꯑꯩ
ꯑꯩ ꯉꯥꯡꯅꯕꯤꯒꯦꯅꯦ ꯃꯃꯜꯒꯤ ꯋꯥꯗꯤ
ꯑꯆꯥꯕ ꯐꯪꯉꯣꯏ ꯍꯥꯏꯕꯅꯤꯅꯦꯍꯦ
ꯀꯔꯤ ꯇꯧꯕꯒꯤ ꯐꯪꯉꯣꯏꯗꯣꯏꯅꯣ
ꯕꯖꯥꯔꯗꯅꯦ ꯕꯖꯥꯔꯗꯅꯦ ꯍꯣꯏ ꯐꯨꯔꯤꯠꯄꯨꯗꯤ ꯐꯨꯔꯤꯠꯄꯨꯗꯤ ꯑꯦꯛꯁꯦꯜ ꯑꯗꯒꯤꯗꯤ ꯀꯩꯅꯣ ꯂꯤꯠꯄ ꯌꯥꯔꯤꯕꯅꯤꯅ ꯐꯪꯅꯤꯕꯀꯣ ꯗꯕꯜ ꯑꯦꯛꯁꯦꯜ ꯑꯦꯛ ꯁꯦꯜ ꯂꯤꯠꯄ ꯌꯥꯔꯤꯕꯅꯤꯅ
ꯎꯝ
ꯑꯗꯨ ꯈꯣꯡꯒ꯭ꯎ ꯑꯃꯗꯤ ꯁꯨꯛꯐꯪ ꯐꯪꯉꯔꯣꯏ ꯈꯪꯒꯥꯎ ꯑꯃꯗꯤ ꯁꯨꯐꯪ ꯐꯪꯉꯔꯣꯏ ꯈꯉꯎꯕꯨꯗꯤ ꯏꯁ ꯈꯉꯥꯎꯗꯤ ꯁꯨꯡ ꯐꯪ ꯐꯪꯉꯔꯣꯏ ꯍꯧꯖꯤꯛ
ꯑꯗꯨꯅꯤ ꯋꯥꯛꯀꯤꯡ ꯆꯦꯜꯂꯖꯦ ꯍꯥꯏꯔꯦ ꯑꯩꯈꯣꯏꯅ
ꯃꯥ ꯆꯦꯟꯕꯗꯣ ꯌꯥꯔꯤꯕ꯭ꯔꯣ ꯑꯩ ꯍꯧꯖꯤꯛ ꯌꯥꯔꯤꯕꯣ
ꯑꯩꯈꯣꯏꯗꯤ ꯋꯥꯛꯀꯤꯡ ꯀꯩꯅꯣꯅꯦ ꯀꯤꯂꯣꯃꯤꯇꯔ ꯅꯤꯄꯥꯟꯒ ꯃꯈꯥꯏ ꯆꯦꯜꯂꯦ ꯉꯔꯥꯡ
ꯀꯥꯏꯕꯧ ꯁꯂꯝ ꯀꯩꯅꯣꯕꯧꯔꯥ ꯍꯥꯏꯖꯦ
ꯀꯣꯅꯨꯡ ꯍꯪꯀꯠ ꯍꯟꯗꯥ ꯆꯠꯂꯦꯅ
ꯎꯝ
ꯈꯔꯟꯗꯥ ꯑꯅꯤꯔꯛ ꯆꯠꯂꯦ
ꯑꯥ
ꯑꯗꯨꯒ ꯑꯁꯣꯝ ꯅꯥꯀꯟ ꯀꯩꯅꯣ ꯊꯨꯝꯕꯤꯔꯣꯝꯗ ꯇꯨꯝꯕꯤꯔꯣꯝꯗꯒ ꯆꯠꯂꯦ ꯑꯗꯨꯗ ꯅꯤꯄꯥꯜ ꯃꯈꯥꯏ ꯑꯣꯏ
ꯁꯅꯥ ꯂꯥꯛꯇ꯭ꯔꯕꯣ
ꯇꯤꯟꯁꯤꯠꯂꯣꯝꯗꯣ ꯀꯩꯅꯣ ꯇꯧꯕ ꯀꯔꯤ ꯃꯤꯁꯨ ꯌꯥꯝ ꯂꯩꯕ ꯑꯗꯒꯤꯗꯤ ꯑꯃ ꯊꯦꯡꯆꯜꯂꯛꯑꯀꯥꯟꯗ ꯒꯣꯂꯥ ꯌꯥꯝ ꯂꯩꯕꯗꯣ
ꯑꯣ ꯇꯜꯂꯕ
ꯑꯗꯨꯅ ꯀꯤꯁꯨ ꯀꯤꯔꯕ ꯆꯠꯄꯗꯣ ꯎꯝ ꯅꯍꯥꯟꯁꯤꯅꯅꯦ ꯆꯠꯂꯒꯅꯦ ꯇꯨꯁꯜꯂꯤꯅꯦ ꯃꯤ ꯑꯩꯈꯣꯏ ꯃꯔꯤ ꯆꯦꯟꯕ ꯑꯉꯥꯡ ꯑꯅꯤꯒ ꯍꯥ
ꯇꯨꯁꯟꯕꯗꯨꯐꯥꯎꯗ ꯑꯩ ꯈꯪꯍꯧꯦꯕ
ꯍꯣꯏ ꯑꯩꯗꯤ ꯈꯣꯏꯗꯧꯗꯤꯤ ꯆꯥꯎꯈꯠꯂꯕꯅꯤ ꯃꯤ ꯑꯗꯨꯒ ꯑꯉꯥꯡꯈꯩꯅ ꯍꯥꯏꯅꯤ ꯃꯥ ꯃꯥꯅ ꯃꯃꯤꯠ ꯎꯗꯕꯒꯤ ꯇꯨꯖꯔꯒ ꯑꯩꯈꯣꯏꯗ ꯇꯥꯟꯅꯩ ꯑ ꯑꯉꯥꯡ ꯑꯩꯈꯣꯏꯅ ꯃꯃꯥꯡ ꯊꯥꯔ ꯆꯦꯟꯕꯤꯁꯤꯒ ꯃꯥꯅ ꯇꯨꯔꯦ ꯑꯗꯨꯒ ꯑꯩꯁ ꯆꯥꯎꯁꯨ ꯆꯥꯎꯅꯤꯡꯉꯝꯕꯅꯦꯕ ꯍꯣꯏ ꯑꯗꯨꯃꯥꯏꯗꯣ ꯅꯣꯛꯅꯤꯡꯕꯅ ꯅꯣꯛꯑꯦ ꯑꯗꯨꯒ ꯂꯥꯁꯇ ꯁꯣꯔꯤ ꯀꯥꯏ
ꯁꯣꯔꯤ ꯑꯩꯒꯤ ꯈꯣꯡꯎꯞ ꯂꯩꯕꯗ ꯄꯩꯁꯥ ꯈꯔ ꯍꯥꯞꯄꯤꯌꯣ
ꯀꯥꯝ ꯆꯥꯅꯔꯣ
ꯃꯠꯇꯦ
ꯐ ꯄꯜ ꯔꯥ
ꯃꯃꯤꯡꯗ ꯍꯦꯛꯇ ꯄꯜꯜꯂꯤꯦ ꯅꯪꯅ ꯃꯃꯥ
ꯅꯣꯏ ꯑꯉꯥꯡꯗꯨꯔꯣ ꯑꯩꯈꯣꯏ ꯑꯉꯥꯡꯗꯨꯔꯣ
ꯑꯩꯈꯣꯏ ꯑꯉꯥꯡꯗꯣ ꯍꯥꯏꯕꯅ ꯅꯣꯏ ꯑꯉꯥꯡꯗꯨꯅ ꯍꯥꯏꯕ ꯑꯃ ꯑꯉꯥꯡ ꯑꯩꯈꯣꯏꯅ ꯃꯃꯥꯡ ꯊꯥꯔ ꯆꯦꯜꯂꯁꯨ
ꯍ
ꯑꯗꯨꯒ ꯑꯩꯈꯣꯏ ꯑꯉꯥꯡꯗꯨꯅ ꯅꯍꯥꯟꯗꯒꯤ ꯑꯗꯨꯝ ꯈꯣꯡꯎꯞ ꯂꯩꯕꯤꯌꯨ ꯈꯣꯡꯎꯞ ꯂꯩꯕꯤꯌꯣꯅ ꯇꯧꯔ ꯂꯩꯕꯅꯦꯕ
ꯅꯈꯣꯏ ꯑꯉꯥꯡꯗꯨꯁꯨ ꯈꯗꯥꯡꯁ ꯑꯗꯨꯝ ꯌꯥꯔꯕꯅꯤ
ꯑꯁ ꯀꯩꯅꯣꯅꯦ ꯃꯥꯏꯃ ꯃꯥꯗꯤ ꯍꯪꯀꯟꯗ ꯑꯍꯨꯝꯂꯛꯅꯦ ꯆꯦꯜꯂꯤꯁꯩ ꯀꯣꯅꯨꯡꯒꯤ ꯂꯝꯕꯤꯗꯣ
ꯂꯝꯕꯤꯗꯣ ꯎꯝ
ꯑꯩꯈꯣꯏꯒ ꯑꯃꯨꯛ ꯆꯦꯜꯂꯦꯅ ꯑꯩꯈꯣꯏ ꯑꯩ ꯏꯅꯥꯎꯄꯥꯗꯨꯒ ꯑꯃꯨꯛ ꯆꯠꯄꯗ ꯑꯃꯨꯛ ꯌꯥꯎꯔꯦꯅ
ꯎꯝ
ꯑꯗꯨꯒ ꯑꯩꯅ ꯑꯃꯨꯛ ꯑꯅꯤꯔ ꯍꯟꯕꯗꯗꯣ ꯑꯃꯨꯛ ꯌꯥꯎꯔꯤꯕ
ꯃꯥꯗꯤ ꯅꯨꯡꯉꯥꯏꯔꯦꯅꯦ ꯃꯥꯗꯤ ꯃꯁꯥꯗꯣ ꯌꯥꯡꯉꯕ
ꯍꯣꯏ ꯑꯁ ꯑꯗꯨꯒ ꯑꯩꯉꯣꯟꯗ ꯑꯥ
ꯑꯩ ꯌꯥꯎꯕ ꯅꯨꯃꯤꯠꯇꯨ ꯑꯗꯨꯣ ꯍꯥꯟꯅꯒꯤ ꯅꯪ ꯂꯩꯕꯤꯔꯤꯅꯦ ꯑꯩꯁꯦ ꯀꯔꯤ ꯋꯥꯏ ꯂꯤꯈꯤꯗꯅꯉꯥꯏ ꯍꯥꯏꯔꯗꯤꯦ ꯑꯩꯅ ꯁꯨꯛ ꯁꯨꯡ ꯃꯍꯤꯤꯁ ꯂ ꯂꯗꯦꯗꯅ
ꯎꯝ
ꯅꯪ ꯑꯩ ꯉꯝꯃꯔꯣꯏ ꯍꯥꯏꯔꯕꯨꯗꯣꯡ ꯆꯠꯈ꯭ꯗ
ꯄꯨꯔꯥ ꯈꯗꯥꯡꯗꯤ ꯕꯨ ꯏꯃꯥꯏ ꯏ ꯄꯤꯃꯩꯁ ꯑꯩꯈꯣꯏ ꯑꯅꯤ ꯅꯣꯡꯇꯪ ꯀꯩꯅꯣꯗ ꯆꯦꯟꯃꯤꯟꯅꯕ ꯌꯥꯎꯈ꯭ꯔꯦꯕ ꯇꯤꯟꯆꯤꯠꯂꯣꯝꯗ ꯑꯗ ꯍꯜꯂꯛꯄꯗ ꯃꯥ ꯍꯥꯏꯅꯤ ꯑꯁ ꯑꯩꯁꯦ ꯑꯉꯥꯟꯕ ꯑꯝꯗ ꯐꯣꯇꯣ ꯑꯝꯇ ꯀꯥꯞꯄꯤꯔꯛꯀꯦꯔꯣ ꯀꯩ ꯑꯉꯥꯟꯕ ꯖꯒꯥ ꯑꯝꯗ ꯑꯩꯗꯤ ꯐꯣꯇꯣ ꯑꯝꯇ ꯀꯥꯞꯄꯤꯔꯛꯀꯦꯔꯣꯒꯅ ꯑ ꯄꯨꯔꯥ ꯑꯍꯜ ꯂꯃꯟꯅꯤ ꯍꯥꯟꯅ ꯑꯣꯏꯔꯤꯁꯦ
ꯈꯗꯥꯡꯗꯤ ꯑꯩꯅ ꯈꯪꯈ꯭ꯔꯦ
ꯊꯕꯛ ꯆꯤꯟꯕ꯭ꯔꯣ
ꯀꯩꯗꯧꯔꯒꯦ ꯏꯁꯤꯡ ꯑꯁꯥꯕ ꯍꯥꯟꯖꯟꯒꯦ ꯇꯧꯦ ꯁ ꯑꯩꯈꯣ ꯑꯩꯒꯤꯒ ꯀꯩꯅꯣꯗ ꯕꯥꯔꯣ ꯃꯤꯟꯇꯥꯔꯗ
ꯑꯣ ꯍꯣ ꯍꯣꯏ
ꯑꯗꯨꯒ ꯑꯃꯨꯛ ꯃꯊꯛ ꯀꯥꯔꯛꯀꯦꯕ
ꯍꯣꯏ ꯍꯣꯏ